ꯌꯥꯝꯅ ꯁꯃꯥꯔꯠꯅꯤꯀꯣ
ꯌꯥꯝꯅ ꯁꯃꯥꯖꯅꯦ ꯍꯦꯛ ꯇꯧꯔꯛꯄꯒ ꯑꯗꯨꯝ ꯄꯥꯏꯈꯠꯄꯅꯦ ꯑꯩꯈꯣꯏꯗꯤ ꯃꯇꯝ ꯃꯥꯡꯍꯟꯕ ꯍꯩꯇꯦ
ꯀꯣꯏꯗꯤ ꯃꯇꯝ ꯃꯥꯡꯍꯥꯟꯕ ꯍꯩꯇꯦ ꯐꯔ ꯁꯤꯗ ꯂꯩꯕꯒꯤ ꯅꯠꯇꯦꯗ ꯑꯁ ꯀꯩ ꯍꯥꯏꯕꯅꯣ ꯇꯥꯗꯦ
ꯂꯩꯔꯤꯀꯤ ꯄꯥꯕ꯭ꯔꯣ
ꯂꯥꯏꯔꯤꯛ ꯄꯥꯔꯒ ꯂꯩꯔꯝꯕꯅꯦ ꯅꯪꯅ ꯀꯣꯜ ꯇꯧꯔꯛꯀꯦ ꯍꯥꯏꯕꯗꯨꯗ ꯑꯔꯦ ꯄꯥꯔꯒ ꯕꯤꯗꯤꯑꯣ ꯌꯦꯡꯉꯒ ꯇꯧꯕꯅꯦ ꯎꯝ ꯉꯔꯩ ꯄꯥꯔꯒ ꯚꯤꯗꯤꯑꯣ ꯌꯦꯡꯉꯒ ꯃꯦꯁꯦꯁ ꯊꯥꯔꯒ ꯂꯩꯔꯝꯕꯅꯦꯕ ꯑ ꯎꯝ ꯕꯤꯗꯤꯑꯣꯁꯨ ꯌꯦꯡꯕ ꯗꯥꯏꯔꯦꯁꯨ ꯄꯥꯕ ꯃꯦꯁꯦꯖꯁꯨ ꯊꯥꯕ ꯑꯁ ꯃꯗꯤꯤ ꯇꯀꯤꯡ ꯈꯇ ꯅꯠꯇ꯭ꯔꯦ ꯁꯣ ꯇꯥꯁꯀꯤꯡ
ꯑ
ꯌꯥꯝꯅ ꯇꯧꯔꯕꯅꯦ ꯑꯁ ꯌꯥꯗ꯭ꯔꯦꯗꯥꯏ ꯋꯥ ꯉꯥꯡꯕꯁꯦ
ꯀꯔꯤ
ꯌꯥꯗꯕ ꯉꯥꯛꯇ ꯉꯥꯡꯊꯣꯛꯀꯦ ꯑꯩꯁꯦ ꯑꯁ ꯀꯩꯅꯣꯅꯦ ꯅꯪꯉꯣꯟꯗ ꯋꯥꯔꯤ ꯁꯥꯟꯅꯔꯒ ꯋꯥ ꯉꯥꯡꯕ ꯍꯩꯇ꯭ꯔꯦꯅꯦ ꯑꯩꯁꯦ
ꯎꯝ ꯑꯩꯁꯨ ꯃꯅꯤꯄꯨꯔꯤ ꯀꯨꯏꯅ ꯉꯥꯡꯗꯕꯒꯤ ꯑꯩꯁ ꯍꯥꯏꯕ ꯍꯩꯇꯔꯦ
ꯎꯝ ꯍꯩꯇ꯭ꯔꯦ ꯑꯩꯗꯤ ꯌꯥꯝ ꯍꯩꯕꯅꯦ ꯑꯇꯩꯕꯨꯛ ꯇꯧꯕꯗ ꯌꯥꯝ ꯍꯥꯏꯕꯅꯦ ꯅꯪꯉꯣꯟꯗ ꯇꯧꯕꯒꯤ ꯀꯩꯅꯣ ꯊꯣꯛ
ꯑꯩꯁꯨ ꯉꯁꯥꯏꯗꯒꯤ ꯇꯥꯔꯤꯕꯅꯤ ꯅꯪ ꯉꯁꯤ ꯅꯪ ꯃꯅꯤꯄꯨꯔꯤ ꯈ꯭ꯍꯏꯁꯦ ꯀꯃꯥꯏꯅ ꯇꯧꯕꯅꯣ ꯈꯔ ꯅꯍꯥꯟ ꯅꯍꯥꯟꯈꯩꯒ ꯃꯅꯥꯗ ꯂꯩꯅ ꯈꯜꯂꯤꯕꯅꯦ
ꯑꯗꯨ ꯑꯗꯨꯅꯦ ꯅꯪꯒ ꯇꯧꯒꯦꯅꯦ ꯑꯗꯣ ꯃꯤ ꯃꯤꯗ ꯂꯩꯀꯣ ꯁꯤ ꯇꯧꯕꯁꯦ ꯃꯤ ꯍꯥꯔꯞꯄꯨ ꯐꯖꯅꯥꯡꯕ ꯉꯥꯡꯕ ꯉꯝꯃꯦꯕ ꯑꯗꯨꯒ ꯇꯩꯕ ꯈꯔ ꯉꯥꯡꯕ ꯍꯩꯇꯦ ꯀꯩꯅꯣ ꯏꯅꯥꯎꯅꯨꯄꯤꯕꯨ ꯇꯧꯔꯗꯤ ꯑꯥ ꯑꯗꯨꯗ ꯍꯦꯟꯅ ꯄꯪꯉꯦ ꯑꯩꯁꯦ ꯃꯥ ꯍꯩꯇꯕꯩꯀꯣ ꯑꯩꯗꯣ
ꯑꯁ
ꯕꯦꯔꯥꯅꯤ
ꯅꯛꯅꯤꯡꯕꯅꯦ ꯃꯥꯅꯁꯨ ꯑꯩꯉꯣꯟꯗ ꯍꯥꯏꯕꯅꯦ ꯅꯪꯁꯦ ꯑꯩ ꯑꯩꯒ ꯀꯣꯛ ꯑꯩꯒ ꯋꯥꯔꯤ ꯁꯥꯟꯅ ꯁꯅ ꯍꯥꯏꯔꯒ ꯅꯪꯁꯨ ꯄꯪꯉꯦꯍꯦ ꯅꯪ ꯍꯩꯕꯒꯤ ꯇꯧꯁꯦ ꯍꯥꯏꯔꯒ ꯍꯥꯏꯔ ꯁꯤꯅꯦ
ꯕꯅꯦ ꯆꯨꯕꯅꯦ
ꯑꯗꯨꯅꯦ ꯀꯩꯅꯣ ꯑꯥ ꯃꯄꯥꯟ ꯂꯩꯀꯥꯏꯒꯤ ꯅꯨꯄꯤ ꯃꯆꯥꯗꯣ ꯅꯪ ꯉꯁꯥꯏ ꯎ ꯋꯥꯔꯤ ꯁꯥꯟꯅꯩ ꯍꯥꯏꯕꯗꯣ ꯑꯗꯨꯒ ꯇꯧꯕꯗꯤ ꯐꯖꯅ ꯉꯥꯡꯉꯦ ꯑꯩꯁꯨ꯫ ꯃꯥꯁꯨ ꯐꯖꯅ ꯉꯥꯡꯕꯒꯤꯀꯣ ꯑꯗꯨꯒ ꯏꯃꯥꯟꯅꯕꯤ ꯑꯃꯒ ꯉꯥꯡꯕꯁꯨ ꯁꯨ ꯐꯖꯅ ꯉꯥꯡꯉꯦ ꯋꯥꯔꯤ ꯁꯥꯟꯅꯕꯗꯣ ꯑꯗꯨꯝ ꯖꯔꯨ ꯖꯔꯨꯔ ꯆꯠꯂꯦꯕ ꯁꯞꯗꯕ
ꯆꯠꯈꯤ ꯍꯥꯏꯕ
ꯆꯞꯠꯇꯦ ꯇꯤꯕꯤ ꯆꯠꯄꯒꯨꯝ ꯆꯞꯇꯦ ꯎꯝ ꯀꯦꯂꯁ
ꯍꯧꯖꯤꯛ ꯕꯨꯀꯦ ꯂꯧꯁꯥꯕ ꯃꯇꯝꯗ
ꯎꯝ ꯆꯥꯛ ꯇꯣꯛꯄꯒꯤꯀꯣ ꯆꯥꯛ ꯆꯥꯕ ꯂꯣꯏꯕꯒꯤ ꯆꯥꯔꯤꯅꯦ
ꯅꯣꯏꯁꯤ ꯀꯩꯅꯣ ꯅꯣꯏꯒꯤ ꯀꯩꯅꯣ ꯀꯔꯟ ꯅꯨꯗꯜꯁꯇꯣ
ꯑꯝ
ꯆꯥꯔꯤꯕ꯭ꯔꯥ
ꯆꯥꯏꯑꯦ ꯃꯔꯛ ꯃꯔꯛꯇ ꯆꯥ ꯍꯟꯗꯛꯇꯤ ꯌꯥꯝ ꯆꯥꯗ꯭ꯔꯦꯗ ꯐꯪꯉꯦ
ꯑꯣ ꯅꯍꯥꯏ ꯊꯩꯕꯤ ꯀꯔꯥ ꯅꯨꯗꯜꯁ ꯊꯤꯡꯗ꯭ꯔꯗꯤ ꯌꯥꯗ꯭ꯔꯦꯅ ꯎꯕꯀꯣ
ꯑꯣ ꯑꯣ ꯐꯪꯉꯦꯗ꯫ ꯅꯨꯗꯜꯁ ꯆꯥꯎꯔꯒ ꯊꯣꯉꯒ ꯆꯥꯕꯗꯣ꯫ ꯑꯗꯒ ꯑꯗꯨ ꯑ ꯑꯗꯨ ꯁꯨ ꯐꯪꯉꯦ ꯑꯗꯨꯒ ꯃꯦꯠꯂꯒ ꯑꯩꯈꯣꯏꯁꯤꯡꯁꯨ ꯁꯦꯝꯃꯒ ꯆꯥꯕꯗꯨꯁꯨ ꯐꯪꯉꯦ꯫ ꯀꯔ ꯅꯨꯗꯜꯁꯗꯣ ꯂꯣꯏꯅ ꯐꯪꯉꯦ꯫ ꯁꯤꯔꯁꯨ ꯐꯖꯅ ꯅꯨꯡꯉꯥꯏꯅ ꯁꯤꯔꯅꯤ꯫ ꯊꯥꯎꯅ ꯁꯤꯅꯦ꯫
ꯅꯣꯏ ꯀꯩꯅꯣꯒꯤ ꯃꯃꯥꯡꯗ ꯂꯩꯕ ꯁꯤꯡꯖꯨꯁꯤꯡꯗꯨ ꯆꯥꯅꯤꯡꯕꯅ ꯂꯣꯏꯔꯦ ꯑꯩꯗꯤ꯫
ꯑꯩꯈꯣꯏ ꯃꯃꯥꯡꯗ꯫
ꯎꯝ ꯑꯩ ꯌꯨꯝ ꯃꯃꯥꯡꯗ ꯅꯠꯇꯕ
ꯈꯥꯒꯤꯗꯣ꯫
ꯑꯥ꯫
ꯁ꯭ꯀꯨꯜ ꯃꯅꯥꯛꯇ ꯂꯩꯕꯗꯣ꯫
ꯑꯥꯎ꯫
ꯑꯁ ꯑꯗꯨꯒꯤꯗꯣ ꯌꯥꯝ ꯍꯥꯎꯋꯦꯅꯦ ꯑꯩꯅꯁꯨ꯫ ꯑꯗꯣ ꯌꯥꯝꯅꯗꯤ ꯄꯤꯗꯕ ꯌꯥꯝꯅꯗꯤ ꯄꯤꯗꯕ ꯈꯤꯇꯪ ꯄꯤꯕ꯫ ꯍꯟꯗꯛꯁꯦ ꯀꯩꯅꯣ ꯁ꯭ꯀꯨꯜ ꯁꯨꯇꯤ ꯊꯥꯕꯒꯤ ꯈꯔꯗꯤ ꯌꯥꯝ ꯌꯥꯝꯃꯝꯒꯅꯤ꯫ ꯑꯗꯨ ꯑꯣꯏꯔꯁꯨ ꯃꯤ ꯊꯕꯛ ꯇꯧꯕꯁꯤꯡꯗꯣ ꯌꯥꯝ ꯂꯥꯛꯑꯦ ꯑꯗꯨꯗ ꯑꯗꯨꯒꯤ ꯑꯁ ꯌꯥꯝ ꯁꯤꯠꯂ ꯁꯤꯠꯂꯒ ꯌꯥꯝ ꯂꯦꯝꯃꯒ ꯂꯩꯗ ꯃꯣꯏꯗꯣ꯫
ꯑꯩꯁꯨ ꯆꯥꯅꯤꯡꯕꯅ ꯂꯥꯛꯄ ꯃꯇꯝꯗꯤ ꯂꯩꯗꯕ ꯆꯥꯅꯤꯡꯉꯥꯏꯁꯨ ꯀꯤꯕ꯫ ꯂꯝꯕꯤꯁꯦ꯫
ꯑꯦꯛꯁꯤꯗꯦꯟ ꯊꯣꯛꯑꯗꯤꯀꯣ꯫ ꯃꯥꯡꯉꯦꯅꯦ ꯑꯩꯁꯦ ꯃꯥꯡꯉꯦꯅꯦ ꯇꯧꯔꯝ ꯇꯧꯔꯅꯤ꯫
ꯑꯁ꯫ ꯀꯩꯅꯣ ꯅꯦꯠꯋꯥꯛ ꯅꯨꯡꯉꯥꯏꯇꯕꯗꯣ ꯑꯁꯤ ꯑꯩꯈꯣꯏ ꯇꯋꯔꯗꯣ ꯊꯥꯎ ꯂꯩꯗꯕꯒꯤꯅꯦ ꯊꯥꯎ ꯄꯨꯔꯛꯑꯦ ꯍꯧꯖꯤꯛ꯫
ꯑꯣ ꯍꯧꯖꯤꯛ ꯐꯖꯅ ꯊꯥ ꯊꯥ ꯊꯥꯗꯠꯄꯤꯔꯣ꯫ ꯍꯥꯏꯌꫭ ꯊꯥꯗꯠꯄꯤꯔꯣ ꯑꯩ ꯐꯖꯠꯅ ꯇꯧꯒꯦ꯫ ꯀ
ꯌꯦ
ꯅꯣꯏꯅ ꯑꯩꯒꯤ ꯊꯕꯛꯁꯦ ꯂꯣꯏꯅ ꯊꯣꯒꯥꯏꯔꯦ ꯍꯥꯏ
ꯑꯥ꯫ ꯂꯣꯛ ꯈꯨꯕꯗ ꯀꯣ ꯂꯣꯏꯔꯦ꯫
ꯑꯁ ꯑꯩꯗꯤ ꯂꯈꯧꯗꯦꯗ꯫ ꯑꯁ ꯑꯩꯒꯤ ꯀꯩꯅꯣ ꯆꯤꯟꯁꯦ ꯃꯅꯨꯡꯗ ꯎ ꯑꯩꯒꯤ ꯌꯥꯅ ꯑꯁ ꯆꯤꯟꯗꯣ ꯌꯥꯏꯅꯨ ꯁꯥꯏꯕꯒꯤ ꯑ ꯁꯥꯏꯕꯗ ꯄꯥꯟꯕꯒꯤꯀꯣ ꯅꯥꯔꯦꯕ ꯑꯗꯨꯝ꯫ ꯅꯥꯔꯒ ꯂꯩꯌꯦ꯫ ꯏ ꯊꯣꯛ ꯑꯦꯕ ꯑꯗꯨ ꯇꯧꯕꯗꯣ꯫
ꯀ ꯀꫭꯇꯟ ꯊꯝꯃꯣ ꯑꯗꯨꯗꯤ꯫
ꯎ ꯄꯣꯝꯕ ꯍꯧꯔꯦ ꯃꯅꯨꯡꯗ ꯅꯣꯏ ꯈꯠꯂꯦ꯫
ꯑꯩꯈꯣꯏ ꯌꯨꯝ ꯃꯅꯥꯛꯀꯤ ꯂꯩꯕ ꯂꯩꯁꯥꯕꯤꯁꯤꯡꯁꯨ ꯌꯨꯝꯗ ꯂꯩꯇꯕꯀꯣ꯫ ꯀꯣꯜ ꯇꯧꯒꯦ ꯍꯥꯏꯔꯒ
ꯀꯥꯏ ꯆꯠꯂꯤ ꯍꯥꯏꯕ꯭ꯔꯣ꯫
ꯕꯖꯥꯔ ꯆꯠꯂꯦ ꯍꯥꯏꯌꯦ꯫
ꯑꯁ ꯃꯣꯏꯁꯦ ꯕꯖꯥꯔꯇ ꯑꯣꯏꯅ ꯆꯠꯂꯦꯅꯦ ꯄꯩꯁꯥ ꯌꯥꯝ ꯂꯩꯅꯦ
ꯑꯥ ꯂꯥꯛꯄ꯭ꯔꯥ ꯍꯥꯏꯔꯒ ꯂꯥꯛꯇ꯭ꯔꯤ ꯍꯥꯏ
ꯄꯩꯁꯥ ꯈꯔ ꯄꯨꯔꯛꯑꯣ ꯍꯥꯏꯌꯣ ꯍꯥꯏꯣꯏꯕ
ꯂꯣꯏꯁꯤꯜꯂꯝꯒꯅꯤ ꯂꯩꯕꯒꯂꯣꯆꯕ ꯂꯩꯕꯒꯂꯣꯆꯟꯕ
ꯑꯩꯁꯨꯅꯦꯗ ꯑꯗꯨꯗꯤ
ꯆꯞ ꯃꯥꯟꯅꯏ
ꯉꯁꯤ ꯏꯁꯤꯡ ꯂꯥꯛꯅꯕ ꯍꯥꯏꯈꯤꯕꯅꯦꯕ
ꯑꯥ
ꯂꯥꯛꯀꯗ꯭ꯔꯥ ꯂꯥꯛꯑꯣꯏꯗ꯭ꯔꯥ ꯊꯦꯡꯅꯗꯤ ꯂꯥꯛꯀꯅꯤ ꯍꯥꯏꯕ ꯑꯗꯣ ꯎꯝ ꯂꯥꯛꯀꯗ꯭ꯔꯥ ꯂꯥꯛꯑꯣꯣꯏꯗ꯭ꯔꯥ ꯈꯜꯂꯤꯅꯦ ꯑꯁ ꯍꯌꯦꯡꯔꯗ꯭ꯔ ꯏꯔꯨꯗꯕꯤꯗ ꯑꯦꯛꯖꯥꯝ ꯊꯥꯕ ꯆꯠꯂꯗꯤ ꯎ ꯑꯦꯛꯖꯥꯝ ꯃꯅꯨꯡꯗ ꯃꯅꯝꯗꯣ ꯍꯨꯃꯥꯡꯒꯤ ꯃꯅꯝꯗꯣ ꯃꯤ ꯂꯣꯏꯅ ꯂꯣꯏꯅꯕꯨ ꯆꯥꯏ ꯁꯟꯒꯅꯤ
ꯃꯤ ꯑꯇꯣꯞꯄ ꯐꯖꯅ ꯏꯒꯦꯅ ꯂꯥꯛꯄꯁꯤꯡ ꯃꯅꯝꯗꯨꯅ ꯀꯣꯛ ꯉꯥꯎꯔꯒ ꯂꯣꯏꯅꯃꯛ ꯀꯩꯅꯣ ꯚꯩꯍꯥꯔ ꯇꯧꯕꯗꯣ
ꯎꯝ ꯇꯥꯎꯔꯅꯤ ꯎꯝ ꯑꯩ ꯄꯤꯁꯤ ꯈꯔ ꯋꯥꯡꯅꯕ
ꯏꯁꯤꯡ ꯂꯩꯕꯤꯌꯣ ꯏꯁꯤꯡ ꯂꯩꯕꯅꯦꯕ ꯑꯁꯤ ꯃꯈꯥꯒꯤ ꯂꯩꯕ ꯌꯨꯝꯗ ꯂꯩꯕꯅꯦꯕ ꯑꯗꯨ ꯑꯩꯈꯣꯏꯕꯨ ꯍꯥꯏꯗꯕ ꯗ ꯃꯣꯏ ꯐꯛꯇ ꯂꯩꯕꯩ ꯋꯥꯅꯦ
ꯑꯣ ꯂꯩꯕꯩ ꯑꯕꯏꯅꯦ
ꯑꯗꯨꯅꯦ ꯃꯣꯏꯗꯣ ꯂꯩꯒꯦ ꯍꯥꯏꯔꯗꯤ ꯅꯣꯏꯁꯨ ꯂꯩ ꯑꯩꯈꯣꯏ ꯏꯁꯤꯡ ꯂꯩꯇꯦ ꯍꯥꯏꯕꯗꯣ ꯃꯣꯏ ꯈꯪꯕꯅꯦꯕ ꯐꯖꯅ ꯈꯪꯕꯅꯦꯕ ꯅꯍꯥꯟ ꯏꯁꯤꯡ ꯇꯥꯕ ꯃꯇꯝꯗ ꯏꯁꯤꯡ ꯇꯥꯕ ꯃꯇꯝꯗ ꯑꯩꯈꯣꯏꯁꯦ ꯏꯁꯤꯡꯗꯣ ꯊꯟꯗ꯭ꯔꯦꯕ ꯏꯁꯤꯡ ꯇꯠꯈ꯭ꯔꯦꯕ ꯑꯃꯨꯛ ꯉꯟꯅ ꯇꯠꯄꯒꯤꯀꯣ ꯃꯣꯏꯅꯁꯨ ꯏꯁꯤꯡ ꯍꯦꯟꯅ ꯄꯤ ꯁꯤꯖꯤꯟꯅꯕꯒꯤꯅꯦ ꯃꯣꯏꯗꯣ ꯑꯁ ꯏꯁꯤꯡ ꯇꯥꯔꯗꯤ ꯑꯗꯨꯝ ꯏꯁꯤꯡꯗꯣ ꯄꯥꯏꯞꯇꯣ ꯄꯥꯏꯔꯒ ꯏꯁꯤꯡꯗꯣ ꯑꯗꯨꯝ ꯀꯥꯞꯄꯒ ꯂꯩꯒꯅꯦꯕ ꯃꯣꯏꯁꯦ ꯅꯝꯊꯤꯌꯦ ꯁꯤ ꯇꯧꯋꯦ ꯑꯗꯨ ꯑꯗꯥ ꯇꯧꯋꯦ ꯍꯥꯏꯌꯦꯕꯀꯣ
ꯎꯝ
ꯑꯗꯨꯝ ꯄꯥꯏꯞꯇꯣ ꯄꯥꯏꯔꯒ ꯇꯧꯕꯅꯤꯅ ꯑꯗꯨꯒꯤ ꯏꯁꯤꯡꯗꯣ ꯊꯟꯅ ꯑꯩꯈꯣꯏ ꯁꯤꯟꯗꯩ ꯁꯨ ꯗ꯭ꯔꯝꯁꯨ ꯊꯟꯗ꯭ꯔꯦꯕ ꯑꯗꯨꯒꯤ ꯑꯁ ꯏꯁꯤꯡ ꯊꯟꯗ꯭ꯔꯦꯅꯦ ꯑꯩꯈꯣꯏꯁꯦ ꯏꯁꯤꯡ ꯊꯟꯗ꯭ꯔꯦ ꯍꯥꯏꯔꯒ ꯀꯟꯅ ꯍꯥꯏꯔꯒ ꯃꯥꯁꯨ ꯃꯥ ꯊꯣꯛꯂꯛꯄꯗꯁꯨ ꯍꯥꯏꯕꯅꯦꯕ ꯍꯥꯏꯕꯗꯣ ꯃꯥ ꯇꯥꯕꯅꯦꯕ ꯑꯗꯨ ꯑꯣꯏꯔꯗꯤ ꯉꯁꯤ ꯏꯁꯤꯡ ꯂꯧꯒꯦ ꯍꯥꯏꯔꯗꯤ ꯃꯥꯁꯨ ꯑꯁ ꯅꯣꯏ ꯏꯁꯤꯡ ꯂꯩꯇ꯭ꯔꯦ ꯊꯟꯖꯩ ꯍꯥꯏꯕ ꯅꯠꯇ꯭ꯔꯣ ꯏꯁꯤꯡ ꯂꯩꯇ꯭ꯔꯦ ꯍꯥꯏ ꯍꯥꯏꯕꯗꯣ ꯂꯣꯏꯅ ꯈꯪꯉꯅꯦꯕ ꯂꯩꯇꯦ ꯍꯥꯏꯕ ꯅꯠꯇ꯭ꯔꯣ ꯏꯁꯤꯡ ꯂꯧꯁꯤꯦꯔꯥ ꯈꯣꯠꯁꯦꯔꯥ ꯇꯧꯁꯦꯔꯥ ꯍꯥꯏꯕ ꯌꯥꯕꯅꯦꯕ ꯍꯥꯏꯗꯕꯤꯗ ꯃꯊꯟꯇ ꯃꯥꯒ ꯀꯩꯅꯣꯁꯤ ꯍꯥꯟꯅ ꯂꯩꯔꯝꯕ ꯎ ꯎꯝ ꯅꯨꯄꯤ ꯃꯆꯥꯁꯤꯡꯗꯣ ꯑꯗꯨ ꯀꯩ ꯈꯥ ꯇꯥꯔ ꯃꯣꯏ ꯀꯧꯅꯔꯒ ꯀꯣ ꯃꯣꯏ ꯁꯣꯇ ꯀꯧꯅꯔꯒ ꯂꯩꯕ ꯋꯥꯅꯤ ꯉ ꯇꯦ ꯎꯅꯤꯡ ꯃꯣꯏꯅ ꯎ ꯄꯨꯅꯤꯡꯗꯗꯤ ꯀꯩꯅꯣ ꯇꯧꯋ ꯍꯥꯏꯕ ꯀꯩꯅꯣ ꯏꯁꯤꯡ ꯂꯥꯛꯀꯅꯤ ꯏꯁꯤꯡ ꯑꯩꯈꯣꯏꯗꯤ ꯏꯁꯤꯡꯒꯤ ꯏꯁꯤꯡ ꯂꯥꯛꯄꯒꯤ ꯃꯤꯒꯤ ꯎ ꯅꯝꯕꯔꯁꯨ ꯌꯥꯎꯗꯕꯅꯤꯅ ꯈꯪꯗꯦꯗꯅ ꯌꯥꯝ ꯀꯨꯏꯅꯁꯨ ꯂꯩ ꯍꯧ ꯏꯁꯤꯡꯁꯨ ꯀꯧꯗꯦ ꯏꯁꯤꯡ ꯑꯗꯨꯝ ꯇꯥꯕꯅꯤꯅ ꯇꯥꯕꯅꯤꯅ ꯏꯁꯤꯡ ꯂꯧꯗꯦꯕ ꯂꯩꯔꯦꯕ
ꯌꯨꯝꯕꯨꯗ ꯀꯣꯜ ꯇꯧꯔꯒ ꯏꯁꯤꯡ ꯂꯥꯛꯇ꯭ꯔꯦ ꯍꯥꯏꯕ ꯌꯥꯗ꯭ꯔꯣ
ꯑꯁ ꯃꯣꯏꯁꯨ ꯑꯁ ꯃꯣꯏꯁꯨ ꯑꯗꯨꯝ ꯑꯁꯤꯅ ꯂꯩꯕ ꯑꯣꯏꯔꯝꯒꯅꯤ ꯃꯣꯏꯅ ꯑꯁꯤ ꯑꯁꯤꯅ ꯑꯁꯤꯗ ꯇꯧꯑꯣ ꯍꯥꯏꯔꯗꯤ ꯑꯗꯨꯝ ꯊꯥꯖꯕꯗꯣ ꯑꯁꯤ ꯇꯧꯏꯤꯅꯦ ꯁꯤ ꯇꯧꯤꯅꯦ ꯍꯥꯏꯔꯗꯤ ꯑꯗꯨꯝ ꯊꯥꯖꯕꯗꯣ ꯑꯣꯏꯔꯝꯒꯦ ꯂꯩꯗꯕꯅꯤꯅꯀꯣ ꯃꯣꯏꯗꯤ ꯈꯪꯗꯦꯕ ꯑꯩꯅ ꯉꯔꯥꯡ ꯉꯁꯥꯏ ꯏꯁꯤꯡ ꯂꯥꯛꯑꯕꯒ ꯏꯁꯤꯡ ꯃꯣꯏꯗꯣ ꯂꯩ ꯑꯗꯨꯒ ꯄꯨꯔꯛꯄꯗꯣ ꯑꯩꯅ ꯍꯥꯏꯕꯅꯦꯕ ꯑꯣ ꯏꯁꯤꯡ ꯏꯁꯤꯡ ꯂꯩꯕ꯭ꯔꯣꯅꯦ ꯍꯥꯏꯕ ꯍꯣꯏ ꯂꯩꯌꯦꯦ ꯑꯁ ꯑꯩꯈꯣꯏꯒꯤꯁꯨ ꯁꯨꯣ ꯑ ꯑ ꯍꯥꯏꯕꯤꯌꯨꯅꯦ ꯍꯥꯏꯕ ꯃꯣꯏꯅ ꯑꯁ ꯅꯣꯏꯅ ꯍꯥꯟꯅ ꯍꯥꯏꯕ ꯌꯥꯗ꯭ꯔꯣ ꯁꯤꯅꯦ ꯃꯥꯏꯗꯣ ꯅꯠꯇꯦ ꯃꯥꯅ ꯌꯦꯡꯁꯟ ꯕꯅꯦꯕ ꯌꯦꯡ ꯁꯤꯜꯂꯒ ꯂꯩꯥꯛꯕꯅꯦꯕ ꯑꯁꯤꯁꯦ ꯑꯗꯨ ꯑꯣꯏꯔ ꯑꯋꯥꯠꯄ ꯀꯩ ꯈꯣꯠꯄ ꯀꯩꯀꯥ ꯂꯣꯏꯅ ꯌꯦꯡꯁꯜꯂꯣ ꯍꯥꯏꯕꯅꯦꯕ
ꯍꯣꯏ
ꯐꯠꯇꯕꯤꯗ ꯃꯥꯒꯤ ꯈꯛꯇ ꯃꯥꯒꯤ ꯌꯥꯟꯕ ꯈꯛꯇ ꯇꯧꯒꯦ ꯍꯥꯏꯕꯗ ꯅꯨꯡꯉꯥꯏꯅ ꯇꯧꯋꯦꯕ ꯁꯤꯟꯕꯤꯁꯦ
ꯑꯗꯨ ꯅꯣꯏꯗꯤ ꯀꯣꯜ ꯇꯧꯔꯛꯑꯦ ꯏꯁꯤꯡꯕꯨ
ꯑꯣ ꯏꯃꯥꯅ ꯀꯧꯕ ꯏꯁꯤꯡ ꯗ꯭ꯔꯥꯏꯚꯔꯗꯣ ꯏꯁꯤꯡ ꯏꯁꯤꯡ ꯄꯣꯔꯛꯄꯗꯣ ꯑꯗꯨꯗ ꯊꯣꯛꯂꯒ ꯑꯩꯈꯣꯏꯒꯤꯁꯨ ꯄꯨꯔꯛꯑꯣ ꯑꯃꯨꯛ ꯍꯥꯏꯕꯅꯦ ꯃꯥꯗꯣ ꯍꯣꯏ ꯑꯩꯅ ꯑꯃꯨꯛ ꯀꯩꯅꯣ ꯂꯤꯁꯤꯡ ꯑꯃꯗ ꯑ ꯆꯍꯨꯝ ꯂꯧꯕꯅꯤ ꯍꯥꯏ
ꯕꯤꯇꯥꯔꯗꯥ
ꯑꯥ ꯑꯥ ꯎꯁꯤꯡ ꯑꯃꯗ ꯆꯥꯍꯨꯝ ꯂꯅꯦ ꯈꯔꯗꯤ ꯇꯥꯡꯉꯦ ꯍꯥꯏꯔꯗꯤ
ꯑꯗꯨꯗꯤ ꯅꯣꯏ ꯅꯃꯥꯟꯅꯕꯤ ꯑꯃꯗꯣ
ꯎꯝ ꯑꯥ ꯍꯣꯏ ꯑꯍꯨꯝꯅꯤ ꯑ ꯑꯍꯨꯝ ꯂꯧ ꯑꯍꯨꯝꯒꯤ ꯃꯣꯏ ꯅꯨꯄꯥ ꯃꯆꯥꯁꯤꯡꯁꯨ ꯂꯩꯌꯦꯀ ꯁꯤꯗ ꯅꯨꯄꯥ ꯃꯆꯥꯁꯤꯡꯒ ꯄꯨꯜꯂꯒ ꯂꯩꯔꯒꯦ ꯍꯥꯏ ꯈꯜꯂꯤꯅꯦ ꯃꯣꯏꯁꯨ ꯀꯩꯅꯣ ꯃꯣꯏꯒꯤ ꯗ꯭ꯔꯝꯗꯣ ꯃꯣꯏꯕꯨꯗꯤ ꯍꯥꯏꯗ꯭ꯔꯤ